ꯇꯥꯏꯀꯣ ꯇꯥꯑꯦ꯫
ꯇꯥꯗꯦ ꯇꯥꯗꯦ ꯇꯥꯗꯦ꯫
ꯑꯁ ꯅꯪꯅꯤꯅꯦ ꯃꯨꯛꯀ ꯅꯪꯁꯦ ꯃꯤꯡꯁꯤꯒ꯫
ꯅꯔꯥꯏꯕꯛ ꯌꯥ ꯅꯔꯥꯏꯕꯛ ꯌꯥꯝ ꯐꯔꯕꯅꯦ ꯑꯃꯨꯛ ꯊꯦꯡ ꯅꯪ ꯑꯉꯥꯡꯗꯣ ꯀꯥꯏ ꯆꯠꯈ꯭ꯔ ꯆꯥ ꯀꯥꯏ ꯆꯠꯈ꯭ꯔꯕꯣ꯫
ꯂꯩꯌꯦꯗ꯫
ꯏꯁ ꯈꯔꯥ ꯈꯔꯥ ꯐꯨꯋꯣ꯫ ꯅꯪ ꯑꯉꯥꯡꯗ
ꯅꯪ ꯁꯦ ꯃꯨꯛꯀ ꯍꯦꯟ ꯍꯦꯟꯂꯒ ꯀꯣꯛ ꯇꯧꯔꯛꯀꯦ ꯍꯥꯏꯔꯒ ꯀꯣꯟꯇꯤꯅ꯭ꯌꯨꯗ ꯂꯥꯛꯔꯗꯤ ꯑꯗꯨꯝ ꯀꯣꯟꯇꯤꯅ꯭ꯌꯨꯗ ꯗꯥꯏꯔꯦꯛ ꯊꯝꯔꯒ ꯍꯥꯏꯒꯅꯤ ꯍꯥꯏꯒꯅꯨ ꯅꯪ꯫
ꯑꯗꯨ ꯍꯥꯏꯒꯅꯨ ꯅꯪ
ꯌꯥꯝ ꯑꯩꯗꯤꯀꯣ ꯌꯥꯝ ꯁꯥꯎꯅꯤꯡꯉꯤꯀꯣ ꯅꯪꯕꯨꯀꯣ꯫
ꯁꯥꯎꯒꯅꯨ ꯁꯥꯎꯒꯅꯨ꯫ ꯀꯔꯤꯅꯣꯅꯦ ꯑꯩ ꯅꯪ ꯑꯇꯣꯝ ꯑꯇꯣꯝꯕ ꯑꯅꯤꯅꯦ ꯀꯔꯤꯅꯣ꯫
ꯀꯟꯇꯤꯅꯤꯌꯨ ꯀꯥꯏꯅ ꯊꯔꯛꯏꯅꯤ ꯆꯩꯗꯤ ꯆꯥꯅꯤꯡꯕꯗꯤ꯫
ꯑꯣꯏꯗꯤ ꯆꯩ ꯆꯥꯅꯤꯡꯗꯦ ꯑꯩꯗꯤ ꯑꯩꯗꯤ ꯆꯩ ꯆꯥꯅꯤꯡꯗꯦ ꯉꯥ ꯑꯣꯏꯅ ꯆꯥꯅꯤꯡꯉꯦ꯫ ꯉꯥ ꯊꯣꯡꯕ ꯑꯇꯥꯎꯕ ꯄꯩ ꯄꯩꯖꯨ ꯆꯥꯅꯤꯡꯉꯦ꯫ ꯍꯔꯑꯣꯅꯥ ꯑꯩꯒꯤ ꯄꯥꯈꯪꯖꯤꯡ ꯈꯨꯝꯕꯗ ꯌꯥꯝ ꯋꯥꯔ ꯃꯥꯜꯂꯦ ꯑꯩꯒꯤ꯫ ꯄꯥꯈꯪꯖꯤꯡ ꯈꯨꯝꯕꯗ ꯌꯥꯝ ꯋꯥꯔ ꯃꯥꯜꯂꯦ ꯑꯩꯒꯤ ꯑꯇꯣꯝꯕꯤꯖꯦ ꯫
ꯅꯪ ꯆꯩ ꯆꯥꯔꯅꯤ ꯉꯁꯤ꯫
ꯀꯔꯤ ꯆꯥꯏꯅꫭ꯫
ꯆꯥꯏ ꯌꯥꯝ ꯆꯥꯒꯅꯤ ꯅꯪꯁꯦ꯫
ꯃꯤ ꯃꯆꯥꯁꯦ ꯌꯥꯝꯅ ꯄꯣꯡꯈ꯭ꯔꯦ ꯐꯣꯟꯒꯁꯦ ꯑꯝꯇ ꯑꯃꯨꯛꯀ ꯇꯧꯔꯛꯇꯔꯦ
ꯎꯝ ꯅꯪꯁꯨ ꯌꯥꯗ꯭ꯔꯦꯅꯦ
ꯑꯗꯩ ꯀꯔꯤ ꯍꯥꯏꯅꯤꯡꯕ꯭ꯔꯥ ꯑꯩꯕꯨ
ꯀꯔꯤꯁꯨ ꯍꯥꯏꯅꯤꯡꯕ ꯂꯩꯇ꯭ꯔꯦꯗ ꯐꯣꯟꯖꯦ ꯊꯝꯈ꯭ꯔꯁꯤꯔ ꯈꯪꯗ꯭ꯔꯦꯍꯦ
ꯗꯥ ꯍꯥꯏꯅꯤꯡꯕ ꯂꯩꯌꯣ ꯀꯔꯤꯒꯤꯅꯣ
ꯍꯥꯏꯅꯤꯡꯕ ꯂꯩꯅꯤꯉꯥꯏꯁꯨ ꯃꯁꯛꯖꯦ ꯈꯔ ꯍꯦ ꯍꯦ ꯈꯔ ꯇꯧꯒꯗꯕꯅꯤꯅꯦ ꯃꯆꯤꯟ ꯊꯤꯕꯁꯤꯒ
ꯏꯁ ꯅꯆꯤꯟ ꯑꯩ ꯀꯔꯥꯏꯗ ꯑꯩ ꯏꯆꯤꯟ ꯊꯤꯕ꯭ꯔꯥ ꯅꯪꯒꯨꯝꯅ ꯅꯆꯤꯟꯊꯤꯗꯦꯀꯣ ꯑꯩꯗꯤ
ꯌꯥꯝ ꯆꯤꯟ ꯊꯤꯕ ꯃꯥꯜꯂꯦꯍꯦ ꯅꯪꯁꯨ
ꯑꯩꯗꯤ ꯆꯤꯟ ꯊꯤꯗꯦ ꯅꯪꯅꯦ ꯆꯤꯟ ꯊꯤꯕꯥ ꯆꯤꯟꯊꯤꯕꯤ
ꯆꯤꯟꯊꯤꯕ
ꯀꯔꯤ ꯀꯔꯤꯅ ꯅꯪ ꯅꯆꯥꯅꯨꯄꯤꯗꯣ ꯑꯩ ꯀꯣꯏꯔꯒꯦ ꯌꯥꯕ꯭ꯔ
ꯑꯩꯒꯤ ꯏꯆꯥꯅꯨꯄꯤ ꯄꯣꯛꯇ꯭ꯔꯤꯌꯦ
ꯏꯁ ꯅꯍꯥꯟ ꯑꯩ ꯎꯕꯗꯤ ꯌꯥꯝꯅ ꯆꯥꯎꯔꯦꯅ
ꯑꯣ ꯅꯪ ꯎꯕꯗꯤ ꯌꯥꯝ ꯆꯥꯎꯔꯦ
ꯆꯥꯎꯔꯦ ꯎꯝ
ꯆꯦ ꯃꯔꯛ ꯃꯔꯛꯇ ꯃꯪꯗꯁꯨ ꯆꯠꯈ꯭ꯔꯕ ꯃꯥꯜꯂꯦꯅꯦ ꯏꯟꯗꯣꯝꯆꯥ ꯐꯣꯟ ꯆꯥꯔꯖ ꯇꯧꯑꯣ ꯁ꯭ꯋꯤꯁ ꯁꯝꯒ ꯁꯥꯅꯥꯎ
ꯑꯩꯈꯣꯏ ꯂꯣꯟ ꯐꯥꯎ ꯈꯪꯗ꯭ꯔꯤꯉꯩꯖꯤꯗ ꯃꯤ ꯑꯇꯣꯞꯄꯒꯤ ꯂꯣꯟ ꯉꯥꯡꯔꯛꯑꯦ
ꯑꯣ ꯅꯤꯁꯤ
ꯌꯥꯝ ꯏꯁꯤꯡ ꯌꯥꯝ ꯅꯆꯥꯁꯤꯡꯗꯣ ꯂꯣꯏꯅꯕ ꯇꯨꯔꯦꯟꯗ ꯂꯣ ꯂꯪꯊꯣꯛꯈꯣꯀꯣ
ꯑꯁꯤꯁꯤꯡꯖꯦ ꯆꯥꯔꯖꯔ ꯊꯤ ꯊꯤꯔꯒ ꯆꯥꯔꯖꯔ ꯑꯃꯨꯛꯀ ꯄꯤꯔ ꯀꯣꯟ ꯁꯥꯟꯅ ꯄꯥ ꯍꯧꯔꯅꯤ ꯆꯟꯆꯟ ꯐꯣꯟ ꯆꯥꯔꯖ ꯇꯧꯋꯣ ꯍꯧꯖꯤꯛ ꯇꯧꯋꯣ ꯍꯧꯖꯤꯛ
ꯍꯧꯖꯤꯛ ꯇꯧꯋꯣ ꯍꯧꯖꯤꯛ
ꯇꯧꯅꯤꯡꯕ ꯃꯥꯜꯂꯦ ꯍꯦ
ꯅꯪꯉꯤ ꯅꯪꯒꯤ ꯅꯆꯥꯖꯤꯡꯗꯣ ꯖꯨꯒꯣꯠ ꯆꯥꯗꯕ ꯑꯟꯗ ꯂꯩꯔꯅꯣ ꯃꯥꯟꯅꯤꯗ
ꯍꯣ ꯐꯖꯕꯤ
ꯑꯣ ꯀꯩꯅꯣ
ꯅꯨꯡꯕꯨ ꯅꯨꯡꯁꯤꯌꯦ
ꯍꯣꯏ ꯈꯪꯉꯦ ꯑꯩꯁꯦ ꯑꯗꯨꯒꯤ ꯀꯣꯜ ꯇꯧꯔꯛꯄꯅꯦ ꯑꯩꯅ ꯅꯪꯁꯨ ꯇꯧꯁꯨ ꯇꯧꯔꯛꯇ꯭ꯔꯒ ꯀꯟꯇꯤꯅ꯭ꯌꯨ ꯀꯟꯇꯤꯅ꯭ꯌꯨ ꯍꯥꯏꯔꯒ ꯅꯪꯁꯦ ꯏꯔꯤꯇꯦꯠꯇꯤ ꯌꯥꯝ ꯇꯧꯋꯦꯀꯣ ꯏꯔꯤꯇꯦꯠꯇꯤꯡꯗꯤ ꯌꯥꯝ ꯇꯧꯋꯦꯍꯦ ꯅꯪꯁꯦ ꯀꯔꯤ ꯀꯔꯤꯅꯣ ꯍꯥꯏꯒꯅꯤ
ꯅꯪꯗꯣ ꯆꯥꯏ ꯌꯥꯝ ꯄꯥꯝꯃꯦ ꯍꯨꯝ
ꯑꯩꯈꯣꯏꯗꯤ ꯆꯥꯏ ꯆꯥꯛ ꯆꯥꯔꯒ ꯂꯣꯏꯔꯅꯤꯅꯦ ꯑꯁ ꯍꯧꯖꯤꯛ ꯑꯩ ꯑꯩꯅ ꯌꯦꯡꯕ ꯕ꯭ꯂꯣꯛꯗꯣ ꯌꯥꯝ ꯐꯖꯩ ꯅꯣꯏ ꯃꯣꯏ ꯑ ꯑꯆꯥꯞꯄꯣꯠ ꯁꯦꯝꯔꯒ ꯂꯩꯌꯦ
ꯑꯣ ꯇꯥꯏꯁ ꯎꯝ
ꯇꯔꯀꯤ ꯈꯣꯏꯒꯤꯅꯦꯕ ꯑꯩꯅ ꯌꯦꯡꯉꯤꯁꯦ
ꯀꯔꯤ ꯍꯥꯏꯕ
ꯑꯗꯨ ꯑ ꯇꯔꯀꯤꯒ ꯇꯔꯀꯤ
ꯎꯝ
ꯇꯔꯀꯤꯁꯀꯤ ꯕ꯭ꯂꯣꯛꯅꯦꯕ
ꯎꯝ
ꯌꯥꯝ ꯐꯖꯩꯌꯦ ꯃꯣꯏꯒꯤ ꯆꯥꯛ ꯌꯦꯟꯁꯥꯡ ꯗꯣ ꯌꯥꯝ ꯍꯥꯎꯒꯅꯤ ꯈꯜꯂ ꯌꯦꯡꯕꯗ ꯐꯖꯅ ꯊꯣꯡꯕꯅꯦ ꯃꯣꯏꯁꯦ ꯑꯁ ꯁꯤꯒꯨꯝꯕ ꯁꯦꯝꯅꯤꯡꯕꯅꯦ ꯄꯩꯁꯥ ꯌꯥꯝ ꯆꯪꯒꯅꯤꯌꯦ ꯁꯤ ꯒꯨꯝꯕ ꯁꯦꯝꯔꯗꯤ ꯄꯩꯁꯥꯁꯨ ꯂꯥꯛꯁꯤꯜꯂꯛꯇ꯭ꯔꯕ
ꯂꯥꯛꯄꯅꯦꯍꯦ
ꯍꯦ ꯍꯦꯍꯦ ꯍꯦ ꯂꯥꯛꯇ꯭ꯔꯤꯌꯦ ꯑꯩꯒꯤꯗꯤ ꯅꯪ ꯂꯥꯛꯄ꯭ꯔꯣ ꯅꯪꯒꯤ ꯂꯥꯛꯈ꯭ꯔꯕ꯭ꯔꯣ
ꯄꯩꯁꯥꯗꯣ ꯑꯩꯈꯣꯏꯗ ꯄꯩꯔꯒ ꯂꯩꯌꯦ
ꯅꯪ ꯑꯩꯒꯤ ꯄꯩꯁꯥ ꯂꯧꯈ꯭ꯔꯕꯗꯣ ꯊꯥꯔꯛꯑꯣ ꯍꯧꯖꯤꯛ
ꯑꯦ ꯅꯍꯥꯟ ꯀꯥꯎꯕꯨ ꯀꯥꯎꯋꯤꯅꯦ ꯑꯁ ꯊꯥꯔꯛ ꯑꯔꯣꯏꯗ ꯀꯥꯎꯈ꯭ꯔꯕꯅꯤꯅ
ꯑꯁ ꯍꯧꯖꯤꯛ ꯍꯧꯖꯤꯛ ꯊꯥꯔꯛꯑꯣꯀꯣ ꯅꯪꯁꯦ ꯊꯦꯡꯈ꯭ꯔꯦ ꯉꯁꯤꯁꯨ ꯌꯥꯝ ꯊꯦꯡꯉꯤꯍꯦ ꯅꯪ
ꯀꯥꯎꯈ꯭ꯔꯦ ꯑꯩꯗꯤ ꯀꯥꯎꯔꯦ ꯅꯪꯒꯤ ꯄꯩꯁꯥꯗꯣ ꯌꯥꯔꯦꯀꯣ ꯃꯤ ꯃꯆꯥꯁꯦ ꯌꯥꯝꯅ ꯄꯣꯡꯈ꯭ꯔꯦ
ꯍꯧꯖꯤꯛ ꯍꯧꯖꯤꯛ ꯃꯛ ꯊꯥꯒꯗꯕꯅꯤ ꯅꯪꯁꯦ ꯉꯥꯏꯕ ꯉꯝꯗ꯭ꯔꯦꯌꯦ ꯀꯔꯤ ꯀꯔꯤꯅꯣ ꯆꯥꯅꯤꯡꯕꯁꯨ ꯂꯩꯥꯕꯅꯦ ꯀꯔꯤ ꯍꯥꯏꯕ꯭ꯔꯥ
ꯀꯔꯤ ꯀꯔꯤ ꯆꯥꯅꯤꯡꯕ꯭ꯔꯥ ꯅꯪ ꯍꯥꯏꯔꯛꯑꯣ
ꯁꯤꯡꯖꯨ ꯆꯥꯅꯤꯡꯉꯦ ꯁꯦꯝꯅꯤꯡꯉꯥ ꯇꯟꯕ
ꯗꯨꯕꯨ ꯀꯔꯤ ꯁꯤꯡꯖꯨꯕꯨ ꯀꯔꯤ ꯀꯥꯟꯅꯕ꯭ꯔꯅꯦ ꯆꯥꯔꯨꯅꯨ ꯍꯦ ꯁꯤꯡꯖꯨꯗꯤ ꯅꯪ ꯄꯨꯛ ꯄꯨꯛ ꯅꯥꯅꯤꯡꯉꯥꯏꯅꯤ
ꯅꯪ ꯗꯨꯝ ꯍꯥꯏꯅꯤ ꯍꯥꯏꯕ ꯑꯩ ꯈꯪꯉꯦ
ꯆꯨꯝꯗ꯭ꯔꯣ ꯁꯤꯡꯖꯨ ꯆꯥꯔ ꯄꯨꯛ ꯅꯥꯔꯒ
ꯗꯨꯝ ꯍꯥꯏꯒꯅꯤ ꯑꯩ ꯈꯪꯉꯦ
ꯑꯦ ꯍꯥꯏꯔꯣꯏ ꯑꯩ ꯍꯥꯏꯔꯣꯏ ꯑꯩ ꯍꯥꯏꯔꯣꯏ ꯍꯥꯏꯔꯣꯏ
ꯑꯥ ꯑꯇꯣꯞꯄ ꯍꯥꯏ ꯌꯥ ꯑꯗꯨꯗꯤ ꯄꯨꯔꯤ ꯆꯥꯅꯤꯡꯉꯦ
ꯏꯁ ꯄꯨꯨꯔꯤꯗꯤ ꯍꯥꯎꯕꯅꯤꯍꯦ
ꯏꯆꯝ ꯆꯝꯕ ꯉꯥꯛꯇ ꯆꯥꯅꯤꯡꯈ꯭ꯔꯦ ꯌꯨꯝꯒꯤ ꯀꯣ ꯌꯨꯝꯗ ꯑꯥ ꯑꯗꯨ ꯑꯩꯈꯣꯏ ꯇꯃꯦꯡꯂꯣꯡꯗ ꯂꯩꯕ ꯀꯥꯟꯗꯀꯣ ꯑꯆꯥꯄꯣꯠ ꯑꯇꯣꯞ ꯄ ꯇꯥꯅꯕꯅꯤꯍꯦ ꯄꯨꯔꯤ ꯆꯥꯒꯅꯤ ꯁꯤꯡꯖꯨ ꯆꯥꯒꯅꯤ ꯕꯣꯔꯥ ꯆꯥꯒꯅꯤ ꯁꯤ ꯉꯥꯠꯇꯅꯦ
ꯅꯨꯃꯤꯠ ꯈꯨꯗꯤꯡ ꯇꯥꯕꯅꯦ ꯍꯣꯏ ꯍꯣꯏ ꯑꯗꯨ ꯅꯪ ꯃꯄꯥꯟꯗ ꯂꯩꯕ꯭ꯔꯥ ꯁꯤ ꯁꯤꯗ ꯂꯩꯕ꯭ꯔꯥ
ꯑꯁ ꯑꯁ ꯂꯧ ꯃꯇꯝꯅꯤꯅ ꯂꯧ ꯆꯂ ꯂꯩꯌꯦ
ꯑ ꯅꯪ ꯆꯤꯡꯗ ꯂꯩꯕ꯭ꯔꯥ ꯇꯝꯄꯥꯛꯇꯔꯥ
ꯇꯝꯄꯥꯛꯇ ꯂꯩ
ꯍꯥ ꯑꯣ ꯑꯣ ꯑꯣ ꯑꯗꯨ ꯅꯪ ꯅꯍꯥꯟ ꯅꯪꯅ ꯑꯥ ꯀꯔꯤꯅꯣ ꯒꯔꯤ ꯊꯧꯕ ꯀꯥꯟꯗ ꯑꯩ ꯀꯣꯜ ꯇꯧꯔꯣ ꯍꯥꯏꯕ ꯅꯨꯄꯥꯗꯨꯅꯦꯀꯣ
ꯑꯥꯎ
ꯑꯥ ꯑꯥ ꯑꯥ ꯈꯪꯉꯦ ꯈꯪꯉꯦ
ꯏꯁ ꯀꯔꯤꯒ ꯎ ꯑꯗꯨꯗꯤ
ꯑꯗꯨꯗꯤ ꯁꯤꯡꯖꯨ ꯆꯥꯁꯦ ꯒꯥꯔꯤ ꯊꯧꯔ ꯂꯥꯛꯑꯣ ꯍꯧꯖꯤꯛ ꯍꯧꯖꯤꯛ ꯆꯥꯒꯗꯕꯅꯤ
ꯒꯔꯤ ꯊꯧꯔ ꯑꯁ ꯍꯧꯖꯤꯛꯇꯤ ꯆꯥꯕ ꯁꯪꯉꯣꯏꯗ ꯀꯥꯏꯗꯒꯤ
ꯑꯥ ꯋꯥ ꯑꯃꯅꯀꯣ ꯅꯪꯒꯤ ꯀꯤꯌꯥ ꯀꯩꯌꯥꯒꯨꯝꯕ ꯂꯩꯔꯤꯕ꯭ꯔꯥ
ꯍꯥꯥ
ꯅꯪꯒꯤꯗꯣ ꯑꯁꯤ ꯀꯣꯜꯗꯣ ꯀꯌꯥꯒꯨꯝꯃ ꯂꯩꯔꯤꯕ꯭ꯔꯣ
ꯑꯩꯗꯤ ꯈꯪꯗꯦ
ꯑꯣ
ꯎꯝ ꯎꯝ ꯅꯪꯒꯤ ꯃꯪꯗ ꯀꯔꯤ ꯃꯪꯕ꯭ꯔꯥ
ꯈꯪꯗꯦꯗꯥ
ꯀꯔꯤꯒꯤ ꯈꯪꯗꯕꯥ
ꯃꯪꯗꯗꯤ ꯁꯤꯒꯨꯝꯕꯥꯗꯤ ꯑꯩꯁꯨ ꯎꯗꯦꯅꯦ ꯇꯣꯞꯄ ꯎꯔꯁꯨ ꯑꯁꯤꯒꯨꯝꯕꯗꯤ ꯎꯗꯦꯅꯦ
ꯅꯪꯒꯤ ꯃꯪꯗ ꯅꯪ ꯅꯨꯄꯥꯕꯨ ꯃꯪꯗ꯭ꯔꯣ
ꯃꯥꯥꯟꯕꯅꯤꯗꯥ
ꯅꯪ ꯅꯨꯄꯥꯗꯤ ꯌꯥꯝꯅ ꯐꯠꯇꯦꯀꯣ ꯑꯩꯗꯤ ꯅꯆꯥꯅꯨꯄꯤꯕꯨ ꯃꯪꯉꯦ ꯑꯩꯗꯤ ꯅꯆꯥꯅꯄꯤꯕꯨ ꯃꯪꯉꯦ ꯃꯪꯗ
ꯋꯥꯔꯦ ꯅꯡꯁꯦ ꯗꯨꯛ ꯆꯥꯎꯔꯒ ꯏꯆꯥꯅꯨꯄꯤꯕꯨ ꯉꯥꯡ
ꯅꯅꯥꯎꯅꯨꯞ ꯅꯅꯥꯎꯅꯨꯞ ꯅꯅꯥꯎ ꯅꯨꯄꯤꯗꯣ ꯌꯨꯝ ꯄꯥꯟꯈ꯭ꯔꯕ꯭ꯔꯥ
ꯄꯥꯡꯈ꯭ꯔꯦ ꯂꯣꯏꯅꯃꯛ
ꯏꯁ ꯄꯥꯟꯗꯕ ꯂꯩꯔꯗꯤ ꯈꯔ ꯂꯧꯒꯦ ꯇꯧꯔꯒ ꯑꯁ ꯅꯣꯏ ꯀꯌꯥ ꯀꯌꯥꯗ ꯄꯤꯊꯣꯛꯈ꯭ꯔꯦ
ꯅꯟꯁꯦ ꯆꯍꯤ ꯀꯌꯥꯕꯨꯗꯤ ꯁꯨꯔꯕ꯭ꯔꯣ ꯊꯤꯕ ꯍꯧꯔꯕ꯭ꯔꯣ ꯅꯪꯁꯦ ꯅꯨꯡꯉꯥꯏꯇꯦꯍꯦ ꯎꯝ
ꯅꯆꯥꯟ ꯅꯆꯟꯅꯨꯨꯄꯤꯗꯣ ꯅꯅꯥꯎꯅꯨꯄꯤꯗꯣ ꯂꯧꯔꯒꯦ ꯇꯧꯔꯒ ꯅꯪꯅ ꯃꯤ ꯃꯤ ꯑꯇꯣꯞꯄ ꯄꯤꯊꯣꯛꯈ꯭ꯔꯦ ꯍꯥꯏꯌꯦ
ꯃꯣꯏꯁꯦ ꯂꯣꯏꯅꯃꯛ ꯂꯨꯍꯣꯡꯈ꯭ꯔꯦ
ꯌꯥꯝꯅ ꯄꯪꯉꯤꯗ ꯃꯣꯏꯁꯦ ꯀꯔꯤꯔꯣ ꯅꯣꯏ ꯀꯌꯥ ꯀꯌꯥꯗ ꯄꯤꯊꯣꯛꯄꯅꯣ ꯃꯣꯏꯗꯣ ꯍꯥ
ꯎꯗꯕꯃꯥꯜꯂꯦ ꯑꯁ ꯈꯪꯗꯦ ꯌꯝ ꯆꯧꯆꯧꯉꯥꯛ ꯄꯤꯊꯣꯛꯄ ꯃꯥꯜꯂꯦ
ꯅꯪ ꯀꯩꯀꯩ ꯀꯩꯅꯣꯗꯣ ꯆꯥꯕ꯭ꯔ
ꯀꯔꯤꯅꯣ
ꯍꯧꯗꯥꯡꯗꯣ ꯈꯪꯕ꯭ꯔ ꯍꯧꯗꯥꯡꯗꯣ
ꯑꯣ ꯅꯪ ꯅꯍꯥꯟ ꯍꯥꯏꯕꯗꯣ ꯑꯩꯁ ꯑꯩ ꯑꯃꯨꯛꯀ ꯀꯥꯎꯈ꯭ꯔꯦꯅꯦ ꯑꯩ ꯍꯪꯒꯦ ꯇꯧꯔꯒꯀꯣ
ꯎꯝ
ꯀꯔꯤꯅꯣ ꯅꯪ
ꯑꯁꯤꯒꯨꯝꯕꯗꯤ ꯂꯩꯇꯦꯗ ꯑꯩ ꯑꯁꯤꯒꯨꯝꯕꯗꯤ ꯇꯥꯗ꯭ꯔꯦꯗ ꯍꯥ
ꯊꯣꯏꯗꯤꯡꯗꯤ ꯂꯩꯕ꯭ꯔ ꯊꯣꯏꯗꯤꯡꯗꯤ
ꯂꯩꯇꯦꯕ ꯑꯁꯤꯒꯨꯝꯕ
ꯏꯁ ꯀꯔꯤꯅꯣꯅꯦ ꯅꯣꯏꯔꯣꯝꯗ ꯍꯨꯏꯗꯤꯡꯁꯨ ꯂꯩꯇꯦ ꯍꯥꯏ ꯍꯨꯏꯗꯣꯡꯁꯨ ꯂꯩꯇꯦ ꯍꯥꯏ
ꯎꯝ ꯂꯩꯇꯦ ꯑꯗꯨ ꯅꯪ ꯀꯣ ꯅꯪꯒꯤ ꯀꯌꯥꯒꯨꯝ ꯑꯃ ꯂꯩꯕ꯭ꯔꯥ ꯍꯥꯏꯕꯅꯤꯗ ꯌꯥꯝ ꯂꯩꯕꯤꯕ꯭ꯔꯣ ꯍꯥꯏꯕꯅꯤꯗ
ꯂꯩꯔꯤ ꯂꯩꯔꯤ ꯑꯗꯨ ꯍꯧꯖꯤꯛ ꯍꯥꯏꯕ ꯌꯥꯗꯦꯅ
ꯑꯣ ꯑꯩꯒꯤꯁꯨ ꯌꯥꯝ ꯂꯩꯔꯤꯌꯦ ꯇꯧꯕ ꯍꯧꯗ꯭ꯔꯤꯌꯦ
ꯏꯁ ꯀꯔꯤ ꯀꯔꯤꯒꯤꯔꯅꯦ ꯅꯪ ꯅꯁꯛ ꯌꯥꯝ ꯐꯖꯔꯤꯁꯦ ꯅꯆꯥ ꯅꯆꯥ
ꯈꯪꯗꯦꯗ
ꯅꯆꯥ ꯑꯍꯨꯝ ꯂꯩꯔꯦꯀꯣ ꯅꯪꯗꯣ
ꯑꯥ ꯃꯔꯤ ꯂꯩꯈ꯭ꯔꯦ
ꯑꯁ ꯃꯔꯤ ꯑꯁ ꯌꯥꯝꯗꯦꯀꯣ ꯃꯔꯤꯗꯤ
ꯃꯔꯤ ꯌꯥꯝꯈ꯭ꯔꯦꯗ ꯈꯪꯗ꯭ꯔꯦ
ꯏꯁ ꯌꯥꯝꯗꯦꯍꯦ ꯃꯉꯥ ꯃꯨꯛ ꯄꯣꯛꯊꯣꯛꯑꯣ ꯅꯪ ꯅꯨꯄꯥꯗ ꯅꯨꯄꯥ ꯊꯣꯛꯇꯕ ꯃꯥꯜꯂꯦꯗ ꯎꯝ ꯅꯥꯏ
ꯑꯥ ꯑꯁꯤꯗ ꯍꯧꯖꯤꯛ ꯀꯔꯤ ꯇꯧꯒꯦꯔꯥ ꯌꯨꯝꯗ ꯂꯩꯒꯦꯔꯥ
ꯍꯧꯖꯤꯛꯇꯤ ꯂꯧꯕꯨꯛꯇ ꯂꯩꯌꯦ ꯈꯔ ꯂꯩꯔꯗꯤ ꯀꯥꯈꯠꯂꯅꯤ
ꯑꯣ ꯑꯗꯨ ꯀꯣꯜ ꯇꯧꯕ ꯐꯪꯔꯣꯏꯅꯦꯀꯣ
ꯑꯦ ꯀꯩꯗꯧꯕꯒꯤ ꯌꯨꯝꯗ ꯌꯧꯔꯗꯤ ꯐ꯭ꯔꯤ ꯑꯣꯏꯔꯅꯤ ꯀꯣꯜ ꯇꯧꯔꯅꯤ
ꯑꯥ ꯍꯥꯏꯕꯗꯤ ꯍꯧꯖꯤꯛ ꯍꯥꯏꯕꯅꯤꯗ
ꯍꯧꯖꯤꯛꯁꯤ ꯅꯪ ꯍꯨꯝꯃꯒꯥ ꯂꯩꯔꯤꯁꯤꯗꯤ
ꯍꯧꯖꯤꯛ ꯑꯁꯤ ꯂꯣꯏꯔꯒ ꯅꯪꯕꯨ ꯑꯩꯀꯣꯜ ꯇꯧꯔꯛꯀꯦꯔꯥ ꯑꯃꯔꯥꯥꯛ ꯍꯥꯏꯕꯅꯤꯗ
ꯌꯥꯅꯤ ꯌꯥꯅꯤ
ꯑꯥ ꯑꯥ
ꯑꯩꯗꯤ ꯑꯦꯅꯤ ꯇꯥꯏꯝ ꯐ꯭ꯔꯤ ꯑꯣꯏꯌꯦ
ꯎꯝ ꯑꯩꯒꯤꯁꯨ ꯂꯣꯏꯁꯤꯟꯒꯦ ꯇꯧꯕ
ꯇꯥꯔꯕ꯭ꯔꯣ
ꯑꯥ ꯇꯥꯏꯌꯦꯅꯦ
ꯅꯣꯏ ꯈꯨꯟꯗꯣ ꯀꯌꯥꯃꯨꯛ ꯆꯥꯎꯕ꯭ꯔꯥ
ꯑꯩꯈꯣꯏ ꯈꯨꯟ ꯑꯣꯔꯤꯖꯤꯅꯦꯜꯔꯥ
ꯑꯝ
ꯑꯩꯈꯣꯏ ꯈꯨꯟ ꯑꯣꯔꯤꯖꯤꯅꯦꯜꯗꯤ ꯌꯥꯝ ꯆꯥꯎꯗꯦꯗ
ꯀ꯭ꯌꯥꯃꯨꯛ
ꯍꯥꯎꯁꯍꯣꯜꯒꯨꯝꯕꯗ ꯍꯥꯏꯔꯗꯤ ꯁꯤꯛꯁꯇꯤꯒꯨꯝꯕ
ꯌꯥꯝꯃꯦ ꯍꯦ ꯂꯩꯩꯁꯥ ꯂꯩꯁꯥꯕꯤꯒ ꯂꯩꯇ꯭ꯔꯣ ꯑꯩꯒꯤ ꯈꯔ ꯄꯤꯔꯛꯑꯣꯅꯦ
ꯂꯩꯁꯥꯕꯤꯗꯤ ꯌꯥꯝꯃꯤꯗ ꯑꯩꯈꯣꯏ ꯈꯨꯟꯗꯗꯤ
ꯑꯩꯒꯤ ꯑꯩꯒꯤ ꯈ꯭ꯔ ꯊꯥꯔꯛꯑꯣꯅꯦ ꯀꯔꯤꯒꯤꯅꯣꯅꯦ ꯌꯥꯝ ꯐꯠꯇ꯭ꯔꯤꯁꯤꯅ
ꯃꯤꯡꯁꯨ ꯐꯖꯅ ꯅꯪ ꯃꯥꯟꯈ꯭ꯔꯦ ꯍꯥꯏꯁꯤꯗꯤ ꯅꯪ